ꯍꯂꯣ
ꯃꯤꯁꯇꯔ
ꯑꯥ
ꯀꯩꯗꯧꯔꯤꯅꯣ ꯀꯩꯗꯧꯔꯤꯅꯣ
ꯑ ꯁꯨꯝ ꯂꯩꯌꯦ ꯔꯨꯝꯗ
ꯑꯣ ꯌꯥꯏꯅꯦ ꯀꯩ ꯀꯩ ꯆ ꯆꯔꯒꯦ
ꯉꯁꯤꯁꯦ ꯌꯦꯟꯁꯥ ꯆꯥꯏ
ꯌꯥ ꯑꯃꯅꯤꯒꯗꯤ ꯈꯔꯒ ꯍꯒꯦ ꯇꯕ
ꯑꯣ ꯅꯪ ꯀꯔꯤ ꯆꯥꯕꯅꯣ
ꯑꯩꯗꯤ ꯍꯧꯁꯥ ꯈꯛꯇꯅꯤꯅ
ꯑꯦ
ꯑꯩꯅ ꯈꯤꯇꯪ ꯍꯣꯏ ꯑꯩꯅ ꯈꯤꯇꯪ ꯍꯦꯜꯦꯞ ꯇꯧꯋꯦ ꯑꯩ ꯍꯥꯏꯗ꯭ꯔꯥ
ꯎꯝ ꯑꯋꯦ
ꯖꯤꯝꯁ ꯅꯕ꯭ꯔꯁꯨ
ꯖꯤꯝ ꯍ
ꯑꯣ ꯀꯥꯏ ꯇꯁꯅꯕ
ꯖꯤꯝꯁꯦ
ꯍꯥꯟꯅꯗꯤ ꯖꯣꯌꯥ ꯐꯤꯅꯤꯁꯇ ꯁꯥꯟꯅꯕꯅꯦ ꯏꯁꯤꯡ ꯃꯥꯏꯔꯣꯡꯒꯤꯗ
ꯆ ꯑꯝ ꯌꯥꯝ ꯐꯩꯅꯦ ꯍꯛꯆꯥꯡ ꯐꯕꯉꯥꯏꯁꯤꯗꯤ ꯑꯩꯈꯣꯏ ꯅꯨꯄꯥꯗꯗꯤ ꯗꯔꯀꯥꯔ ꯌꯥꯝ ꯇꯥꯕꯅꯤꯅ ꯑꯣ ꯑꯩꯈꯣꯏꯗꯤ
ꯆꯠꯄ꯭ꯔꯣ
ꯑꯩꯁꯨ ꯍꯣꯏ ꯖꯤꯝ ꯍꯥꯏꯗꯤ ꯀꯩꯅꯣꯗꯗꯤ ꯁꯥꯟꯅꯕꯗꯤ ꯆꯠꯇꯦ ꯑꯗꯨꯕꯨ ꯍꯣꯝ ꯍꯝ ꯖꯤ ꯍꯥꯏꯁ ꯍꯥ
ꯍꯣꯝ ꯋꯥꯛꯥꯎ
ꯍꯣꯝ ꯋꯥꯔꯛ ꯑꯥꯎꯠ ꯍꯣꯏ ꯍꯣꯝ ꯋꯥꯔꯛ ꯑꯥꯎꯠ ꯇꯥꯔ ꯑꯗꯨꯃꯥꯏꯅ ꯇꯧꯋꯦ ꯑꯩꯗꯤ
ꯑꯣ ꯅꯪꯒꯤ ꯒ꯭ꯔꯥꯎꯁꯤ ꯌꯥꯝ ꯀꯜꯂꯤꯅꯦ
ꯔꯪ ꯀꯥ ꯂꯩꯕ ꯑꯣ ꯑꯗꯨꯝ ꯑꯗꯨꯝ ꯇꯥꯕ꯭ꯔꯣꯕ ꯑꯗꯨꯖꯤ ꯈꯔ ꯐꯔꯕ꯭ꯔꯣ
ꯎꯝ
ꯑꯣ ꯑꯁ ꯀꯩꯅꯣ ꯇꯧꯕꯗꯤ ꯑꯗꯨꯝ ꯂ ꯭ꯌꯥꯟ ꯇꯥꯔꯦ ꯁꯤꯔꯣꯝꯁꯤ ꯎꯝ ꯅꯪꯒꯤꯗꯤ ꯄꯤꯁ ꯑꯣꯏꯕ ꯃꯥꯜꯂꯦ ꯅꯪꯒꯤꯗꯤ ꯄꯤꯁ ꯑꯣꯏꯕ ꯃꯥꯜꯂꯦ ꯃꯈꯣꯟ ꯑꯝꯇ ꯇꯥꯗ
ꯑꯩꯒꯤꯗꯤ ꯑꯁꯤꯗꯗꯤ ꯑꯉꯥꯡ ꯀꯌꯥ ꯌꯥꯎꯗꯕꯒꯤ ꯑꯗꯨꯝ
ꯑꯅ ꯂꯩꯕꯨꯖꯒꯥꯗ ꯄꯔꯥꯗꯔꯥꯅꯦ
ꯅꯪ ꯎꯝ ꯍꯧꯖꯤꯛꯇꯤ ꯌꯥꯔꯦ ꯈꯔ ꯐꯔꯦ
ꯑꯣ ꯊꯥ ꯊꯥ ꯀꯌꯥꯒꯨꯝꯕꯗꯤ ꯑꯗꯨꯝ ꯁꯥꯟꯅꯕ꯭ꯔꯥ
ꯑꯩ ꯀꯨꯏꯔꯦ ꯀꯨꯏꯔꯦ ꯍꯥꯏꯕꯗꯤ ꯀꯨꯏꯗ꯭ꯔꯤꯗ ꯆꯍꯤ ꯑꯅꯤꯒꯨꯝꯕ ꯁꯨꯔꯦ
ꯑꯣ ꯑꯁꯤ ꯅꯗꯤ ꯌꯥꯝ ꯐꯔꯝꯅꯤꯅ ꯑꯗꯨꯗꯤ
ꯎꯝ ꯑꯩꯗꯤ ꯃꯔꯛꯇ ꯑꯃꯨꯛ ꯂꯦꯞꯄꯀꯣ ꯑꯗꯨꯅ ꯊꯕꯛꯅ ꯌꯥꯗꯕꯒꯤ ꯃꯔꯛꯇ ꯂꯦꯞꯄꯅ ꯑꯩ ꯀꯩꯅꯣꯅꯦ ꯑꯩ ꯔꯣꯡꯃꯅꯦ
ꯑꯣ ꯅꯤ
ꯎꯝ
ꯁꯦꯝꯦꯝ ꯇꯨ ꯁꯦꯝꯝ
ꯆꯞ ꯃꯥꯟꯅꯕ꯭ꯔꯣ
ꯍꯣꯏ ꯍꯛꯆꯥꯡꯁꯤ ꯌꯥꯝ ꯐꯅꯤꯡꯉꯦ ꯑꯗꯨ ꯑꯣꯏꯔꯁꯨ ꯁꯤ ꯀꯩꯅꯣꯒꯤꯁꯦ ꯦꯝꯒꯤꯁꯦ ꯍꯛꯆꯥꯡ ꯐꯅꯤꯡꯉꯁꯨ ꯗꯥꯏꯠ ꯆꯥꯕ ꯉꯝꯗ꯭ꯔꯗꯤ ꯎꯄꯥꯏ ꯂꯩꯇꯅꯤ
ꯎꯝ
ꯁꯤꯁꯨ ꯗꯥꯏꯁꯤꯁꯨ ꯌꯥꯝ ꯗꯔꯀꯥꯔ ꯂꯩꯕ ꯄꯣꯠꯅꯦꯕ ꯑꯁꯤ ꯒꯦꯝꯁꯦ ꯌꯥꯝ ꯑꯦꯛꯁꯄꯦꯟꯁꯤꯞ ꯑꯣꯏꯗꯤ ꯑꯣꯏꯔꯤ
ꯎꯝ ꯗꯥꯏꯇꯣ ꯑꯩꯅ ꯈꯔ ꯍꯥꯏꯕꯤꯒꯦ
ꯍꯅꯦ ꯍꯣꯏꯅꯦ ꯍꯥ
ꯗꯥꯏꯠꯇꯣ ꯍꯧꯖꯤꯛ ꯑꯩꯈꯣꯏ ꯑꯌꯨꯛ ꯅꯨꯡꯗꯥꯡ ꯆꯥꯔꯤꯕ ꯆꯤꯟꯖꯥꯛꯇꯣ
ꯎꯝ
ꯑꯗꯨ ꯈꯤꯇꯪ ꯑꯗꯨ ꯈꯛꯇꯪ ꯆꯦꯟꯖ ꯇꯧꯑꯣ
ꯎꯝ ꯐꯗꯤ ꯐ
ꯅꯪꯅ ꯍꯧꯖꯤꯛ ꯆꯥꯕ ꯀꯥꯟꯗ ꯀꯔꯤ ꯀꯔꯤꯅꯣ ꯅꯪ ꯑꯌꯨꯛ ꯅꯨꯡꯗꯥꯡ ꯆꯥꯕꯗꯣ
ꯎꯝ
ꯑꯩꯈꯣꯏꯅ ꯑꯩꯅ ꯍꯥꯏꯕꯗꯤ
ꯎꯝ
ꯖꯤꯝ ꯁꯥꯟꯅꯩ ꯍꯥꯏꯅ ꯑꯦꯛꯁꯇ꯭ꯔꯥ ꯄꯩꯁꯥ ꯇꯤꯡꯒꯗꯧꯕ ꯅꯠꯇꯦꯕ
ꯎꯝ ꯎꯝ
ꯑꯦꯛꯁꯇ꯭ꯔꯥ ꯑꯣꯏꯅ ꯅꯪ ꯃꯣꯔꯅꯤꯡꯗ ꯑꯦꯛꯖꯥꯝꯄꯜ ꯀꯩꯅꯣꯝꯃ ꯆꯥꯕ ꯁꯔꯨꯛꯄꯨꯗꯤ ꯄ꯭ꯔꯣꯇꯤꯟ ꯂꯩꯕ ꯍꯛꯆꯥꯡꯗ ꯀꯟꯅꯒꯗꯧꯕ ꯆꯤꯟꯖꯥꯛꯇꯨ ꯆꯥꯎ ꯍꯥꯏꯕ ꯈꯣꯡꯕ ꯆꯤꯟꯖꯥꯛ ꯆꯥꯕꯗꯨꯈꯤ ꯑꯗꯨ ꯈꯛꯇꯪ ꯍꯣꯡꯉꯨ ꯍꯥꯏꯕ ꯑꯩꯅ ꯍꯥꯏꯅꯤꯡꯕꯗꯤ
ꯎꯝ
ꯊꯥꯎ ꯅꯨꯡ ꯆꯥꯕ ꯁꯔꯨꯛꯄꯗꯤ ꯊꯥꯎ ꯆꯥꯗꯕꯤꯗ ꯑꯆꯝꯕ ꯆꯥꯕ ꯑꯩꯈꯣꯏ ꯍꯧꯖꯤꯛ ꯑꯌꯨꯛ ꯅꯨꯡꯗꯥꯡ ꯆꯥꯔꯤꯕꯗꯨ ꯑꯗꯨꯗ ꯗꯥꯏꯠꯅꯦꯕ ꯑꯁꯦꯡꯕꯗꯤ
ꯎꯝ
ꯍꯧꯖꯤꯛꯁꯦ ꯄ꯭ꯔꯣꯇꯤꯟ ꯄꯥꯎꯗꯔ ꯑꯗꯨꯗꯤ ꯁꯄ꯭ꯂꯤꯃꯦꯟꯅꯦ ꯑꯗꯨꯗꯤ ꯃꯦꯟ ꯗꯥꯏꯠ ꯅꯠꯇꯦꯕ ꯗꯥꯏꯠ ꯍꯥꯏꯔꯤꯁꯦ ꯑꯩꯈꯣꯏꯅ ꯍꯧꯖꯤꯛ ꯑꯌꯨꯛ ꯅꯨꯡꯗꯥꯡ ꯆꯍ ꯆ ꯆꯥꯔꯤꯕꯗꯨ ꯑꯗꯨꯗꯅꯤꯕ ꯗꯥꯏꯠꯇꯣ
ꯋꯥ ꯑꯗꯨꯪ ꯅꯪ ꯆ ꯎꯝ
ꯪ ꯑꯩꯗꯤ ꯅꯦꯆꯔꯦꯜ ꯑꯣꯏꯅ ꯆꯥꯕꯒꯤꯅꯦ ꯑꯩꯅ ꯍꯥꯏꯔꯤꯁꯦ ꯅꯦꯆꯔꯦꯜ ꯑꯣꯏꯅ ꯆꯥꯁꯤ ꯑꯗꯨ ꯁꯥꯟꯅꯕꯁꯨ ꯅꯦꯆꯔꯦꯜꯗ ꯑꯗꯨꯝ ꯁꯥꯟꯅꯕꯅꯤ ꯑꯗꯨꯒ
ꯍꯧꯖꯤꯛꯁꯦ ꯍꯪꯒꯥꯝ ꯀꯩꯅꯣ ꯕꯟꯁ ꯑꯃꯗ ꯂꯨꯄꯥ ꯀꯨꯟ ꯑꯆꯥꯞꯄꯔ ꯆꯥꯎꯔꯒꯅ ꯐꯣꯔꯇꯤ ꯑꯗꯨꯝ ꯇꯧꯋꯤꯗꯅ ꯑꯗꯨ ꯁꯔꯨꯛꯇ ꯑꯗꯨ ꯁꯔꯨꯛꯇ ꯑꯗꯨꯝ ꯌꯦꯔꯨꯝꯒꯨꯝꯕ ꯂꯨꯄꯥ ꯀꯨꯟꯒꯤ ꯂꯩꯔꯗꯤ ꯔꯨꯝ ꯑꯍꯨꯝꯗꯤ ꯄꯤꯈ꯭ꯔꯦꯅ
ꯎꯝ ꯎꯝ
ꯑ ꯑꯗꯨꯝ ꯆꯥꯕꯗ ꯄꯩꯁꯥꯗꯤ ꯑꯗꯨꯝ ꯇꯤꯡꯈ꯭ꯔꯕꯅꯦꯕ ꯇꯤꯡꯕ ꯀꯥꯟꯗ ꯆꯨꯝꯅ ꯇꯤꯡꯁꯤ ꯍꯥꯏꯕ ꯑꯩꯅ ꯍꯥꯏꯕꯗꯤ
ꯍꯣꯏ ꯍꯣꯏ ꯑꯅꯤ ꯁꯤꯟꯁ꯭ꯔꯤ ꯍꯥꯏꯕꯇꯥꯔ
ꯎꯝ ꯎꯝ ꯎꯝꯝ ꯍꯣꯏ ꯑꯩꯅ ꯑꯦꯛꯖꯥꯝ ꯄ ꯍꯥꯏꯕꯅꯤ ꯍꯪꯒꯥꯝꯒꯨꯝꯕꯗꯤ ꯑꯗꯨꯝ ꯆꯥꯕ ꯌꯥꯏꯌꯦ ꯑꯩꯅ ꯍꯥꯏꯕꯗꯤ ꯑꯩꯈꯣꯏꯅ ꯆꯤꯟꯗ ꯍꯥꯎꯅꯤꯉꯥꯏ ꯆꯥꯗꯕꯤꯗ ꯄ꯭ꯔꯣꯇꯤꯟ ꯂꯩꯕ ꯄꯣꯠ ꯍꯛꯆꯥꯡꯗ ꯀꯟꯅꯕ ꯄꯣꯠꯇꯣ ꯈꯜꯂ ꯈꯜꯂ ꯆꯨꯝ ꯆꯥꯔ ꯆꯥꯕꯅꯦꯕ ꯖꯤꯝ ꯁꯥꯟꯅꯕꯗꯣ ꯑꯗꯨ ꯈꯛꯇꯪ ꯍꯣꯡꯒꯗꯧꯕꯅꯦꯕ ꯑꯩꯅ ꯍꯥꯏꯕꯗꯤ ꯍꯣꯏ ꯈꯔꯕꯨꯗꯤ ꯅꯪꯅ ꯄ꯭ꯔꯣꯐꯦꯁꯅꯦꯜ ꯑꯣꯏꯅ ꯐꯖꯅ ꯆꯠꯀꯦ ꯍꯥꯏꯔꯗꯤ ꯈꯔꯕꯨꯗꯤ ꯄꯩꯁꯥꯕꯨꯗꯤ ꯏꯟꯅ
ꯍ ꯍ
ꯑꯗꯨꯝ ꯑꯩꯅ ꯍꯥꯏꯕꯗꯨꯅꯦ ꯑꯗꯨ ꯈꯛꯇꯪ ꯆꯦꯟꯖ ꯇꯧꯔꯣ ꯑꯗꯨ ꯑꯗꯨꯝ ꯁꯥꯟꯅꯕ ꯌꯥꯔꯦꯕ ꯗꯥꯏꯠ ꯈꯛꯇꯪ ꯆꯦꯟꯖ ꯇꯧꯔ ꯑꯦꯛꯁꯇ꯭ꯔꯥ ꯄꯩꯁꯥ ꯇꯤꯡꯕ ꯅꯠꯇꯦꯕ
ꯎꯝ
ꯎꯝ ꯑꯗꯨꯝ ꯁꯥꯟꯅꯕ ꯌꯥꯏ ꯑꯩ ꯑꯩꯈꯣꯏꯅ ꯍꯥꯏꯕꯗꯤ ꯍꯥꯟꯅꯗꯤ ꯎ ꯄꯩꯁꯥ ꯂꯩꯇꯦ ꯑꯩꯗ ꯑꯩ ꯍꯨꯟꯕ ꯉꯝꯗꯦ ꯑꯩ ꯁꯥꯟꯅꯅꯤꯡꯂꯁꯨ ꯑꯩ ꯉꯝꯗꯦ ꯍꯥꯏꯕꯗꯨ ꯑꯗꯨꯗꯤ ꯌꯥꯝ ꯂꯥꯜꯂꯦ ꯍꯥꯏꯕ ꯑꯩꯅ ꯍꯥꯏꯕꯗꯤ ꯗꯥꯏꯠꯇꯨ ꯆꯦꯟꯖ ꯇꯧꯕ ꯑꯗꯨ ꯂꯣꯏꯔꯦ
ꯄꯣꯇꯤꯟ ꯌꯥꯝ ꯃꯄꯨꯗꯣ ꯇꯥꯔꯕ
ꯎꯝ
ꯏꯟꯁꯥꯡ ꯅꯥꯄꯤ ꯑꯣꯏꯒꯦꯔꯥ ꯀꯔꯤ ꯑꯣꯏꯒꯦꯔꯥ ꯑꯗꯨꯗ ꯅꯁ ꯑꯣꯏꯒꯦꯔꯥ ꯏꯟꯁꯥꯡꯗ ꯆꯥꯕꯗꯣ ꯑꯗꯨ ꯄ꯭ꯔꯣꯇꯤꯟꯁꯦ ꯀꯃꯨꯛ ꯋꯥꯅꯤ ꯏꯈꯣꯂꯤꯌꯥ ꯍꯥꯏꯕ ꯈꯤꯇꯪ ꯔꯤꯁꯥꯔꯁ ꯇꯧꯔꯒ ꯍꯥ ꯑꯗꯨꯝ ꯆꯥꯕ ꯇꯥꯕꯅꯦꯕ ꯎꯝ
ꯑꯩꯁꯦ ꯑꯌꯥꯝꯕꯗ ꯑꯗꯨꯝ ꯌꯦꯟꯁꯥꯒ ꯌꯦꯟꯁꯥ ꯌꯦꯔꯨꯝ ꯁꯪꯒꯣꯝ ꯍꯩ ꯚꯦꯖꯤꯇꯦꯕꯜꯁ ꯂꯐꯣꯏ ꯑꯁꯤ ꯈꯛꯇꯅꯤ ꯑꯩꯅ ꯇꯧꯕ
ꯎꯝ ꯑꯣ ꯅꯪ ꯋꯦꯠ ꯀꯌꯥ ꯂꯩꯕ꯭ꯔꯣ ꯑꯗꯨꯗꯤ
ꯑꯩ ꯊꯥꯎ ꯅꯨꯡ ꯀꯩ ꯆꯥꯗꯕ ꯋꯦꯠꯁꯦ ꯈꯔ ꯍꯟꯊꯔꯤꯅꯦ ꯋꯦꯠ ꯅꯍꯥꯟꯗꯤ ꯁꯤꯛꯁꯇꯤ ꯐꯥꯏꯚ ꯂꯩꯕꯅꯦ ꯍꯧꯖꯤꯛꯇꯤ ꯐꯤꯐꯇꯤ ꯑꯩꯠ ꯑꯗꯨꯋꯥꯏꯗ ꯂꯩꯌꯦ ꯐꯦꯠ ꯂꯣꯁ ꯇꯧꯕꯒꯤ ꯑꯩ ꯃꯤ ꯌꯥꯝ ꯋꯥꯡꯕ ꯅꯠꯇꯦ ꯑꯗꯨꯒꯤ ꯑꯩꯒꯤ ꯍꯥꯏꯠꯀꯤꯗꯤ ꯎꯝ ꯍꯥꯏꯈꯤꯗꯤ ꯑꯗꯨꯝꯕ ꯌꯥꯕ ꯃꯥꯜꯂꯦ
ꯀꯩ ꯍꯥꯏꯁꯤꯔ ꯁ꯭ꯂꯤꯝ ꯑꯣꯏꯕꯀꯣ ꯑꯩꯅ ꯋꯥꯡꯕꯗꯤ ꯋꯥꯡꯕ ꯑꯗꯨꯒ ꯋꯦꯠꯁꯦ ꯋꯦꯠꯁꯦ ꯑꯦꯗꯤ ꯇꯧꯅꯤꯡꯉꯦ ꯑꯗꯨ ꯀꯋꯦꯁꯦ ꯀꯔꯤ ꯍꯥꯏꯗꯅ ꯑꯗꯨꯝ ꯅꯣꯏꯕ ꯉꯝꯗꯕ ꯍꯥꯏꯕ ꯇꯔꯦ ꯍꯛꯆꯥꯡ ꯍꯛꯆꯥꯡ ꯊꯥꯍꯟꯕ ꯀꯣ ꯑꯗꯨꯝ ꯈꯔ ꯋꯥꯕ ꯍꯥꯏꯇꯥꯔꯦ ꯑꯗꯨꯃꯥꯏꯅ ꯇꯧꯔꯦꯗ ꯑꯩ
ꯍꯝ
ꯑ ꯍꯔꯤꯌꯥꯅꯥ ꯇ ꯀꯣ ꯄ꯭ꯔꯣꯇꯤꯟ ꯄ꯭ꯔꯣꯇꯤꯟ ꯁꯄ꯭ꯂꯤꯃꯦꯟꯗꯣ ꯑꯗꯣ ꯑꯩ ꯑꯩꯁꯨ ꯂꯩꯔꯒ ꯆꯥꯔꯒ ꯌꯦꯡꯉꯦꯕꯀꯣ ꯁꯤꯛꯁ ꯁꯤꯛꯁꯇ ꯊ꯭ꯔꯤ ꯁꯤꯛꯁꯇ ꯐꯣꯔ ꯀꯦꯖꯤꯁꯦ ꯑꯩ ꯂꯩꯕꯅꯦꯕ ꯑꯗ ꯁꯤꯛꯁꯇꯤ ꯅꯥꯏꯟ ꯀꯦꯖꯤꯗꯤ ꯑꯣꯏꯈ꯭ꯔꯦꯕ ꯑꯃꯨꯛꯀ ꯑꯗꯨ ꯍꯟ ꯍꯟꯗ ꯎꯝ ꯍꯟꯗꯛꯁꯦ ꯑꯃꯨꯛ ꯍꯟꯊꯈ꯭ꯔꯦ ꯑꯃꯨꯕ
ꯑꯣ ꯅꯪꯅ ꯆꯥꯕꯗꯣ ꯒꯦꯅꯔ ꯑꯣꯏꯔꯝꯒꯅꯤ ꯃꯥꯁꯀꯤꯅ ꯎꯝ ꯊꯨꯕꯅꯦ ꯑꯗꯨꯗꯤ ꯍꯣꯏ
ꯎꯝ ꯑꯗꯨ ꯑꯁ ꯑꯗꯨꯗꯨ ꯍꯣꯏ ꯦꯅ ꯊꯨꯗꯤ ꯊ ꯊꯣꯛꯑꯦ ꯑꯗꯨꯕꯨ ꯑꯗꯨ ꯆꯥꯕ ꯂꯦꯞꯄ ꯀꯥꯟꯗꯀꯣ ꯑꯃꯨꯛꯀ ꯑꯗꯨꯝ ꯖꯠ ꯖꯠ ꯂꯥꯞꯅ ꯑꯗꯨꯝ ꯍꯟꯊꯩꯅꯦ
ꯎꯝ ꯃꯥꯗꯤ ꯃꯁꯜ ꯃꯥꯁꯦ ꯑꯁꯦꯡꯕꯗꯤ ꯄ꯭ꯔꯣꯇꯤꯟꯗꯤ ꯌꯥꯎꯋꯦ ꯑꯗꯨꯕꯨ ꯃꯥꯁ ꯍꯥꯏꯕꯁꯤꯗꯤ ꯀꯔꯤ ꯍꯥꯏꯁꯦ ꯀꯥꯔꯕꯣꯍꯥꯏꯗ꯭ꯔꯦꯠꯁ ꯁꯔꯨꯛ ꯌꯥꯝꯃꯤꯕ
ꯎꯝ ꯎꯝ
ꯑꯗꯨꯝ ꯃꯁꯅꯦꯕ ꯀꯥꯔꯕꯣꯍꯥꯏꯗ꯭ꯔꯦꯠꯁꯨ ꯐꯦꯠ ꯁꯨ ꯑꯗꯨꯝ ꯂꯣꯏ ꯂꯣꯏ ꯁꯨꯕꯅꯦꯕ ꯅꯪ ꯒꯦꯅꯔ ꯆꯥꯔꯤꯗꯣ ꯃꯁꯔ ꯃꯁꯜ ꯑꯣꯏꯔꯝꯃꯗꯤ ꯄ꯭ꯔꯣꯇꯤꯟ ꯑꯁꯦꯡꯕ ꯑꯣꯏꯔꯝꯃꯗꯤ
ꯎꯝ
ꯑꯃꯗꯤ ꯅꯪꯅ ꯅꯪꯒꯤ ꯔꯤꯖꯜꯗꯣ ꯍꯟꯊꯔꯣꯏꯕ ꯃꯁꯜꯗꯣ ꯀꯃꯥꯏꯅ ꯍꯟꯊꯒꯦꯔꯣꯀꯣ ꯐꯦꯠ ꯀꯨꯝꯕ ꯀꯥꯔꯕꯣꯍꯥꯏꯗ꯭ꯔꯦꯠꯁ ꯀꯨꯝꯕ ꯌꯥꯎꯕꯒꯤ ꯍꯟꯊꯕꯅꯦꯕ
ꯣꯏ ꯋꯥꯏꯨ ꯄ꯭ꯔꯣꯇꯤꯟ ꯗ
ꯍꯣꯏ ꯄ꯭ꯔꯣꯇꯤꯟ ꯍꯥꯏꯁꯦ ꯀꯔꯝꯕ ꯄ꯭ꯔꯣꯇꯤꯟ ꯂꯧꯋꯦ ꯄ꯭ꯔꯣꯇꯤꯟꯗꯨꯔꯣ ꯋꯦ ꯄ꯭ꯔꯇꯗ꯭ꯔ
ꯍꯣꯏ ꯄ꯭ꯔꯣꯇꯤꯟ ꯍꯣꯏ
ꯑꯗꯨꯗꯤ ꯌꯥꯝ ꯐꯕꯅꯤ ꯇꯥꯡꯁꯨ ꯇꯥꯡꯕꯅꯤ ꯋꯦ ꯐꯣꯔꯇꯤꯟꯅꯤ ꯀꯦꯖꯤ ꯑꯃꯗ ꯀꯦ ꯖꯤ ꯑꯃꯗ ꯑꯐꯕ ꯈꯔ ꯀꯝꯄꯅꯤ ꯃꯃꯤꯡ ꯆꯠꯄꯗꯤ ꯂꯤꯁꯤꯡ ꯑꯍꯨꯝ ꯑꯁꯤꯗꯒꯤ ꯇꯥꯗꯕꯅꯤ ꯍꯣꯏ ꯄ꯭ꯔꯣꯇꯤꯟꯅꯅꯤ
ꯑꯩꯩꯅꯣ ꯎꯝ ꯍꯧꯖꯤꯛ ꯑꯩꯁꯨ ꯀꯩꯅꯣ ꯇꯧꯗꯩꯗ ꯆꯅꯥꯗ ꯁꯅꯥ ꯁꯅꯥ ꯑꯗ ꯏꯁꯤꯡꯗ ꯇꯤꯡꯉꯒ ꯀꯩꯅꯣ ꯇꯧꯕꯗ ꯍꯤꯡꯉ ꯆꯥꯕꯗꯣ
ꯎꯝ
ꯑ ꯑꯗꯨꯗꯤ ꯆꯥꯏꯌꯦ
ꯎꯝ
ꯀꯣꯏꯒꯨꯝꯕ ꯑꯗꯨꯝꯕꯗꯤ ꯑꯗꯨꯝ ꯆꯥꯕ ꯑꯩꯁꯨ ꯑꯦꯛꯁꯄꯦꯟꯁꯤꯞ ꯑꯣꯏꯅ ꯇꯧꯗꯦꯗꯥ ꯅꯪ ꯉꯁꯥꯏ ꯍꯥꯏꯕꯗ ꯆꯤꯟꯖꯥꯛ ꯆꯥꯕ ꯅꯨꯡꯗꯥꯡ ꯆꯥꯕ ꯑꯌꯨꯛ ꯆꯥꯕꯒꯤ ꯑꯗꯨꯒꯨꯝꯕꯗ ꯈꯔ ꯐꯣꯀꯁ ꯇꯧꯋꯦ ꯍꯥꯏꯔꯁꯨ ꯀꯥꯏꯔꯦꯗ ꯎꯝ
ꯍꯧꯖꯤꯛ ꯅꯪꯅ ꯄꯥꯝꯃꯤꯁꯦ ꯖꯁ ꯅꯁꯥꯒꯤ ꯐꯤꯠꯅꯦꯁ ꯑꯗꯨꯝ ꯂꯩꯕꯒꯤꯔꯥ ꯅꯠꯇ꯭ꯔꯒ ꯀꯝꯄꯤꯇꯤꯁꯟꯒꯨꯝꯕ ꯌꯥꯎꯒꯦ ꯍꯥꯏꯕ꯭ꯔꯣ ꯅꯪ ꯍꯧꯖꯤꯛ
ꯅꯠꯇ‌ꯦꯗ ꯀꯝꯕꯤꯁꯟ ꯅꯠꯇ‌ꯦ ꯑꯩꯗꯤ ꯑꯩꯅ ꯄꯥꯝꯃꯤꯁꯦ ꯍꯛꯆꯁꯦ ꯈꯤꯇꯪ ꯊꯥ ꯊꯥꯍꯟꯅꯤꯡꯕ ꯍꯥꯏꯕ ꯇꯥꯔꯦꯀꯣ ꯍꯛꯆꯥꯡꯁ ꯈꯤꯇꯪ ꯊꯥ ꯑ ꯊꯥ ꯊꯥꯍꯟꯅꯤꯡ ꯎꯝ ꯈꯔ ꯈꯤꯇꯪ ꯕꯨꯀꯤ ꯍꯥꯏꯕ ꯇꯥꯔꯦꯅ‌ꯩ ꯍꯥ ꯎꯝ ꯕꯀꯤ ꯈꯔ ꯄꯝ ꯎꯝ
ꯑꯗꯨꯗꯤ ꯀꯩꯅꯣ ꯇꯧꯔꯣ ꯑꯗꯨꯝ ꯆꯥꯛꯀꯨꯝꯕ ꯑꯗꯨꯝ ꯄꯪꯆꯥꯗ ꯆꯥꯋꯣ ꯑꯗꯨꯒ ꯊꯥꯎ ꯖꯪ ꯐꯨꯗꯤ ꯑꯦꯕꯣꯏꯠ ꯇꯧꯑꯣ
ꯎꯝ
ꯆꯥꯛ ꯑꯗꯨꯝ ꯅꯪ ꯆꯥꯔꯤꯕ ꯑꯗꯨꯝ ꯑꯗꯨꯝ ꯆꯥꯎ ꯆꯥꯛꯇꯣ ꯑꯗꯨꯝ ꯆꯥꯑꯣ ꯑꯗꯨꯒ ꯅꯦꯆꯔꯦꯜ ꯑꯣꯏꯔꯦꯗꯤ ꯀꯨꯝ ꯑꯣꯛꯀꯨꯝꯕ ꯑꯦ ꯁꯟꯁꯥꯒꯨꯝꯕ ꯌꯦꯟꯒꯨꯝꯕ ꯑꯗꯨꯝ ꯆꯥꯎꯋ ꯑꯗꯨꯗꯀꯣ ꯇꯨꯝꯕꯅꯤ ꯃꯦꯟꯗꯤ ꯇꯨꯝꯕꯗꯣ ꯐꯖꯅ ꯐ ꯐꯖꯟ ꯐ ꯐꯖꯅ ꯁꯥꯟꯅꯔꯒ ꯐꯖꯅ ꯆꯥꯔꯣ ꯐꯖꯅ ꯇꯨꯝꯃꯣ ꯑꯗꯨ ꯑꯣꯏꯔꯗꯤ ꯅꯪ ꯁꯤ ꯐꯖꯅ ꯃꯦꯟꯇꯦꯟ ꯇꯧꯔꯗꯤ ꯌꯥꯝ ꯊꯨꯅ ꯀꯩꯅꯣ ꯇꯧ ꯇꯧꯔꯅꯤ ꯅꯪ ꯕꯔꯀꯤꯡꯗꯣ ꯑꯗꯨꯝ ꯂꯥꯛꯀꯅꯤ
ꯎꯝ
ꯍꯧꯖꯤꯛ ꯑꯩꯈꯣꯏꯅ ꯁꯣꯏꯔꯤꯕꯁꯤ ꯁꯥꯟꯅꯔꯨꯔꯒ ꯆꯥꯔꯨꯔꯦ ꯑꯗꯨ ꯐꯖꯅ ꯇꯨꯝꯗ꯭ꯔꯦ ꯐꯣꯟ ꯅꯨꯡꯗꯥꯡꯗ